ꯍꯜꯂꯣ
ꯇꯥꯔꯤꯕꯣ
ꯑꯥꯎ ꯇꯥꯏꯌꯦ
ꯀꯔꯤ ꯇꯧꯔꯒ ꯂꯩꯒꯦ
ꯍꯧꯖꯤꯛꯁꯤꯗꯤ ꯀꯔꯤꯁꯨ ꯇꯧꯗꯦꯗ ꯑꯩꯁꯦ ꯃꯄꯥꯟꯗ ꯍꯣꯛꯂꯒ ꯑꯩꯈꯣꯏꯒꯤ ꯌꯦꯟ ꯈꯔ ꯂꯣꯏꯌꯦꯕꯀꯣ
ꯑꯣ
ꯂꯣꯏꯕꯒꯤ ꯏꯁꯤꯡꯁꯦ ꯂꯩꯕ꯭ꯔꯥ ꯂꯩꯇꯕ꯭ꯔꯥ ꯆꯥꯛ ꯂꯣꯏꯔꯕ꯭ꯔꯥ ꯍꯥꯏꯅ ꯌꯦꯡꯂꯒ ꯂꯩꯇꯕꯒꯤ ꯈꯔ ꯍꯥꯞꯄꯒ ꯑꯃꯨꯛꯀ ꯆꯪꯂꯛꯑꯒ ꯂꯩꯌꯦ ꯌꯨꯝ ꯃꯅꯨꯡꯗ
ꯑꯣ ꯑꯣ ꯌꯥꯝ ꯐꯩꯅꯦ ꯅꯪꯁꯦ ꯑꯗꯨ ꯎꯝ ꯍꯣꯏ ꯆꯥꯔꯦ ꯀꯨꯏꯈ꯭ꯔꯦꯗꯥ ꯆꯥꯕꯗꯣ ꯅꯪꯗꯤ
ꯑꯩꯁꯨ ꯆꯥꯔꯦ ꯑꯩꯅ ꯉꯍꯥꯛꯇꯪ ꯉꯥꯏꯔꯤ ꯆꯥꯗ ꯆꯥꯕꯗꯣ
ꯑꯣ ꯑꯣ
ꯍꯧꯖꯤꯛ ꯈꯔ ꯊꯦꯡꯅ ꯆꯥꯔꯦ ꯑꯩꯁꯦ ꯉꯁꯥꯏ ꯕ꯭ꯔꯦꯛꯐꯥꯁꯇꯨ ꯈꯔ ꯍꯦꯚꯤ ꯑꯣꯏꯕ
ꯑꯣ
ꯑꯉꯥꯡꯁꯤꯡꯅ ꯇꯤꯐꯤꯟ ꯄꯨꯅꯤꯡꯗꯕꯁꯤꯡ ꯊꯝꯕꯗꯣ ꯄꯥꯝꯃꯨꯏꯑꯦ ꯍꯥꯏꯗꯅ ꯑꯩꯅ ꯆꯥꯔꯒ ꯇꯧꯕꯒꯤ ꯆꯥꯛꯁꯦ ꯂꯥꯝꯗꯕꯀꯣ
ꯆꯥꯛ ꯆꯥ
ꯑꯣ
ꯌꯥꯝ ꯐꯩꯅꯦ ꯅꯪꯁꯦ ꯑꯉꯥꯡ ꯀꯌꯥꯗꯤ ꯁꯨꯈ꯭ꯔꯕ꯭ꯔꯣ ꯏꯆꯦ
ꯑꯉꯥꯡ ꯑꯉꯥꯡ ꯑꯍꯨꯝ ꯁꯨꯔꯦꯅꯦ
ꯑꯣ ꯑꯁ ꯑꯉꯥꯡ ꯑꯍꯨꯝ ꯁꯨꯔꯗꯤ ꯌꯥꯝ ꯐꯩꯅꯦ ꯆꯍꯤꯗꯤ ꯀꯌꯥ ꯀꯌꯥ ꯁꯨꯈ꯭ꯔꯕ
ꯆꯍꯤꯁꯦ ꯑꯉꯥꯡꯁꯦ ꯑꯍꯟꯁꯦ ꯃꯥꯄꯜ ꯁꯨꯔꯦ
ꯑꯣ ꯑꯁ ꯃꯄꯟ ꯁꯨꯔꯦ ꯑꯣ ꯑꯣ ꯑꯁ ꯌꯥꯝ ꯐꯥꯏꯅꯦ ꯃꯨꯛꯀ
ꯑꯉꯥꯡ ꯑꯁ ꯄꯣꯛꯅꯉꯥꯏ ꯉꯝꯗ꯭ꯔꯦꯗ ꯍꯧꯖꯤꯛꯇꯤ ꯑꯩꯒꯤ ꯀꯦꯄꯥꯁꯤꯇꯤ ꯂꯣꯏꯅ ꯂꯩꯕꯗꯣ ꯑꯩꯅ ꯄꯤ ꯊꯣꯛꯈ꯭ꯔꯕꯅꯤ ꯍꯧꯖꯤꯛꯇꯤ ꯉꯝꯗ꯭ꯔꯦꯗ
ꯑꯥ ꯍꯣꯏ ꯍꯣꯏ ꯑꯗꯨꯁꯨ ꯌꯥꯏꯅꯦ
ꯎꯝ
ꯅꯨꯄꯥ ꯅꯨꯄꯥꯁꯨ ꯂꯩꯈ꯭ꯔꯦꯅꯀꯣ
ꯌꯥꯈ꯭ꯔꯦꯗ ꯅꯨꯄꯥꯁꯨ ꯂꯩꯈ꯭ꯔꯦ ꯑꯍꯟꯗꯨ ꯅꯨꯄꯥꯅꯤꯅꯀꯣ
ꯑꯣ ꯑꯣ ꯌꯥꯝ ꯌꯥꯈ꯭ꯔꯦ ꯑꯗꯨꯗꯤ
ꯎꯝ ꯌꯥꯈꯔꯦ ꯉꯝꯗꯔꯦꯕ ꯑꯗꯨꯢ ꯗꯤ ꯑꯉꯥꯡꯗꯣ ꯁꯦꯟꯅ ꯁꯦꯟꯅꯔꯒꯀꯣ ꯇꯧꯕꯁꯨ ꯃꯥ ꯑꯦ ꯑꯍꯨꯝ ꯐꯥꯎꯁꯨ ꯌꯥꯔꯦꯗ ꯫
ꯍꯣꯏ ꯍꯣꯏ ꯑꯍꯨꯝꯁꯨ ꯌꯥꯝꯈ꯭ꯔꯦꯗ ꯃꯤꯅ ꯑꯃ ꯉꯛ ꯇ ꯄꯨꯔꯒ ꯌꯥꯈ꯭ꯔꯦ ꯌꯥꯈ꯭ꯔꯦ ꯍꯥꯏꯅ ꯂꯩꯕꯅꯤꯗ ꯫ ꯄꯨꯛꯅꯤꯡ ꯆꯥꯎꯕ ꯈꯣꯏꯁꯦ ꯑꯩꯈꯣꯏꯅ
ꯂꯩꯁꯥ ꯋꯥꯠꯂꯦꯅꯦ ꯂꯩꯁꯥ ꯑꯣꯏꯕ ꯃꯥꯜꯂꯦ ꯅꯪ ꯅꯣꯛꯂꯒ ꯂꯩꯕꯗꯨ ꯫
ꯑꯁ ꯑꯉꯥꯡ ꯂꯩꯇ꯭ꯔꯤꯌꯦ ꯂꯩꯅꯤꯡꯉꯥꯏ ꯇꯧꯔꯦ ꯫
ꯑꯣ ꯑꯗꯨ ꯅꯪꯗꯤ ꯑꯉꯥꯡ ꯀꯌꯥꯃꯨꯛ ꯄꯥꯝꯕ꯭ꯔꯣ?
ꯈꯪꯗꯦꯅꯦ ꯑꯩꯗꯤ ꯑꯃꯁꯨ ꯑꯅꯤꯁꯨ ꯌꯥꯔꯦꯗ ꯑꯗꯨ
ꯑ‌ꯣ
ꯑꯩꯒꯤ ꯅꯨꯄꯥꯅꯗꯤ ꯃꯔꯤ
ꯑꯁ ꯂꯣꯏꯔꯦ ꯂꯣꯏꯔꯦ ꯗꯤꯃꯥꯟꯗꯨ ꯫ ꯑꯣ
ꯃꯣꯏꯒꯤ ꯌꯨꯝ ꯂꯣꯏꯅꯃꯛꯀꯣ ꯑꯉꯥꯡ ꯃꯔꯤ ꯄꯥꯝꯃꯕ ꯃꯥꯜꯂꯦ ꯫ ꯃꯥꯅ ꯋꯥ ꯉꯥꯡꯕ ꯀꯥꯟꯗ ꯑꯩ ꯇꯥꯕꯀꯣ ꯫
ꯑꯣ
ꯑꯩꯒꯤ ꯃꯥꯗꯔ ꯏꯟ ꯂꯣꯅꯁꯨ ꯑꯁ ꯑꯉꯥꯡꯗꯤ ꯃꯔꯤꯗꯤ ꯂꯤꯁꯅꯤ ꯍꯥꯏꯅ
ꯑꯣꯍꯣ ꯑꯣ ꯑꯗꯨꯗꯤ ꯅꯪ ꯎꯄꯥꯏ ꯂꯩꯔꯔꯣꯏ ꯅꯪꯅ ꯑꯃ ꯑꯅꯤ ꯍꯥꯏꯔꯁꯨ ꯑꯃ ꯍꯦꯠ ꯑꯣꯐꯤꯁꯇꯒꯤ ꯃꯔꯤ ꯍꯪꯈ꯭ꯔꯗꯤ ꯎꯄꯥꯏ ꯂꯩꯔꯔꯣꯏ ꯫
ꯑꯥ ꯗꯦꯟꯖꯔꯅꯦ ꯑꯩꯈꯣꯏꯒꯤ ꯍꯦꯠ ꯑꯣꯐꯤꯁꯁꯦ ꯫ ꯑꯗꯨꯒꯤꯅꯦ ꯑꯗꯨ ꯆꯦꯟꯅꯥꯏꯒꯨꯝꯕ ꯑꯩ ꯑꯩꯈꯣꯏꯗꯤ ꯆꯦꯟꯅꯥꯏꯗ ꯂꯩꯕꯅꯤꯅꯀꯣ ꯆꯦꯟꯅꯥꯏꯗ ꯗꯨꯝ ꯂꯩꯔꯗꯤ ꯑꯁ ꯎꯝ ꯁꯤ ꯁꯦꯛꯁꯟ ꯇꯧꯒꯅꯤ ꯂꯥꯛꯈ꯭ꯔꯣ ꯂꯥꯛꯈ꯭ꯔꯣ ꯍꯥꯏꯕꯀꯣ ꯫ ꯑꯗꯨꯗ ꯂꯩꯔꯗꯤ ꯁꯣꯏꯗꯅ ꯁꯤ ꯁꯦꯛꯁꯟ ꯇꯧꯒꯅꯤ ꯫ ꯑꯩꯈꯣꯏ ꯌꯨꯝꯗ ꯂꯩꯒꯗꯕꯅꯦ ꯑꯉꯥꯡ ꯄꯣꯛꯄꯁꯦ ꯑꯁꯤꯗꯗꯤ ꯃꯣꯏ ꯂ‌ꯦꯕꯜ ꯕꯦꯁ ꯇ꯭ꯔꯥꯏ ꯇꯧꯔꯒ ꯑꯗꯨꯝ ꯄꯣꯛꯄꯅꯤ ꯍꯥꯏꯅꯀꯣ ꯫ ꯑꯩꯒꯤ ꯃꯥꯗꯔ ꯏꯟ ꯂꯣꯟꯅꯁꯨ ꯌꯥꯗꯕꯀꯣ ꯑꯁꯤꯗ ꯄꯣꯛꯀꯗꯕꯅꯤ ꯫ ꯀꯗꯕꯅꯤ ꯍꯥꯏꯅ ꯀꯣ ꯫
ꯑꯥ ꯑꯁꯤꯅꯗꯤ ꯐꯔꯦ ꯑ ꯑꯁꯤꯗꯗꯤ ꯑꯩꯈꯣꯏ ꯃꯤ ꯃꯌꯥꯝ ꯈꯪꯅꯕ ꯂꯩꯔꯦꯅ ꯑꯥ ꯆꯦꯟꯅꯥꯏꯗꯗꯤ ꯅꯣꯏ ꯃꯤ ꯈꯪꯅꯕꯁꯨ ꯈꯪꯅꯕꯗꯤ ꯂꯩꯔꯝꯒꯅꯤ ꯑꯗꯨꯕꯨ ꯀ꯭ꯂꯣꯁ ꯔꯤꯂꯦꯇꯤꯚ ꯍꯥꯏ ꯕꯁꯤꯗꯤ ꯂꯩꯔꯣꯏꯅ ꯫
ꯍꯣꯏ
ꯗꯨꯒꯤ ꯑꯉꯥꯡ ꯎꯝ ꯑꯗꯨꯅ ꯑꯉꯥꯡ ꯄꯣꯛꯄꯗꯤ ꯑꯩꯈꯣꯏꯅ ꯈꯪꯅꯐꯝ ꯂꯩꯕꯗ ꯕꯦꯁꯅꯦ ꯃꯤ ꯀꯔꯤ ꯇꯧꯕ ꯍꯥꯏꯅ ꯀꯣ ꯫ ꯑꯗꯨꯅ ꯕꯦꯁꯅꯦ ꯑꯗꯨꯅ ꯑꯗꯨ ꯅꯪꯗꯤ ꯑꯍꯥꯟꯕꯗ ꯅꯨꯄꯥ ꯄꯥꯝꯕ꯭ꯔꯥ ꯅꯨꯄꯤ ꯄꯥꯝꯕ꯭ꯔꯣ?
ꯑꯁ ꯑꯩ ꯏꯁꯥꯅꯗꯤ ꯌꯥꯕ ꯉꯥꯛꯇꯅꯤꯗ ꯑꯉꯥꯡ ꯑꯉꯥꯡ ꯑꯥ ꯅꯨꯄꯤ ꯃꯆꯥꯁꯨ ꯌꯥꯝ ꯐꯥꯏꯌꯦꯀꯣ ꯫
ꯑꯥ
ꯑꯗꯨ ꯅꯨꯄꯥꯁꯨ ꯌꯥꯝ ꯐꯩ ꯑꯗꯨ ꯑꯩ ꯃꯥꯒꯤ ꯌꯨꯝꯁꯦ ꯌꯥꯗꯦ ꯫
ꯑꯥ ꯃꯣꯏꯗꯤ ꯅꯨꯄꯥ ꯄꯥꯃꯣꯏ
ꯅꯨꯄꯥ ꯌꯥꯝ ꯄꯥꯝ ꯄꯥꯝꯈ꯭ꯔꯕ ꯀꯣ ꯑꯩꯅ ꯑꯁ ꯅꯣꯏ ꯅꯨꯄꯥ ꯌꯥꯝ ꯄꯥꯝꯕꯁꯦ ꯑꯩꯅ ꯅꯨꯄꯤ ꯄꯣꯛꯈ꯭ꯔꯗꯤ ꯅꯣꯏ ꯀꯃꯥꯏ ꯇꯧꯒꯅꯤꯅ ꯑꯩꯅ ꯍꯪꯕ ꯑꯗꯨꯒ ꯃꯣꯏꯁꯦ ꯌꯥꯕ ꯉꯥꯛꯇꯅꯤꯗ ꯁꯤꯕ ꯉꯥꯛꯇꯅꯤ ꯑꯗꯨ ꯑꯣꯏꯔꯁꯨ ꯑꯍꯟ ꯑꯣꯏ ꯑꯥ ꯐꯥꯔꯁꯗꯤ ꯑꯥ ꯑꯍꯥꯟꯕ ꯃꯆꯥꯗꯤ ꯅꯨꯄꯥ ꯑꯣꯏꯒꯗꯕꯅꯤ ꯍꯥꯏꯅ ꯃꯣꯏꯅ ꯇꯧꯕ ꯈꯨꯗꯤꯡꯁꯨ ꯅꯨꯄꯥꯒꯤꯗꯃꯛ ꯑꯗꯨꯝ ꯄ꯭ꯔꯥꯊꯅꯥ ꯇꯧꯔꯒ ꯂꯩ
ꯑꯗꯨ ꯑꯗꯨꯅꯦ ꯑꯗꯨꯒꯤ ꯑꯩ
ꯑꯩꯈꯣꯏꯗꯤ ꯄꯦꯇ꯭ꯔꯥꯏꯔꯤꯀꯦꯜ ꯁꯣꯁꯥꯏꯇꯤ ꯑꯣꯏꯕꯒꯤꯀꯣ
ꯍꯣꯏ ꯍꯣꯏ
ꯃꯥꯁꯦ ꯐꯦꯚꯔ ꯇꯧꯋꯦꯕ ꯑꯩꯈꯣꯏꯁꯦ ꯎꯄꯥꯏ ꯂꯩꯇꯦ ꯑꯍꯜ ꯑꯩꯈꯣꯏ ꯃꯦꯕꯤ ꯑꯩꯈꯣꯏꯒꯤ ꯖꯦꯅꯦꯔꯦꯁꯟꯁꯤꯗꯤꯀꯣ
ꯎꯝ
ꯑꯗꯨꯒꯨꯝꯕꯗꯤ ꯈꯔ ꯃꯥꯏꯟ ꯁꯦꯠꯇꯣ ꯇꯣꯡꯉꯥꯜꯂꯛꯀꯅꯤ ꯑꯗꯨꯕꯨ ꯑꯩꯈꯣꯏ ꯀꯔꯤ ꯍꯥꯏꯁꯤꯔꯥ ꯑꯩꯈꯣꯏ ꯏꯃꯥ ꯏꯄꯥꯒꯤ ꯃꯇꯝ ꯐꯥꯎꯁꯤꯗꯤꯀꯣ
ꯎꯝ
ꯑꯁꯤꯒꯤ ꯃꯥꯏꯟ ꯁꯦꯠꯇꯨꯗꯤ ꯑꯗꯨꯝ ꯂꯩꯒꯅꯤ ꯑꯩꯈꯣꯏꯒꯤ ꯖꯦꯅꯦꯔꯦꯁꯟ ꯑꯩꯈꯣꯏꯒꯤ ꯇꯝꯁꯤꯅꯣꯀꯣ
ꯍꯣꯏ
ꯐꯔꯛꯀꯅꯤ
ꯎꯝ
ꯑꯩꯈꯣꯏꯗꯤ ꯅꯨꯄꯥ ꯑꯣꯏꯔꯁꯨ ꯅꯨꯄꯤ ꯑꯣꯏꯔꯁꯨ ꯀꯥꯏꯗꯦ ꯍꯥꯏꯕꯒꯤ ꯃꯥꯏꯟꯁꯦꯠꯇꯣ ꯑꯩꯈꯣꯏꯗꯤ ꯂꯩꯌꯦꯕ
ꯍꯣꯏ ꯑꯗꯨ ꯃꯣꯏꯁꯦ ꯌꯥꯗꯕꯅꯤ ꯁꯤꯒꯤ ꯂꯝꯗ
ꯀꯥꯏꯗ ꯍꯦ ꯑꯣꯞꯁꯟ ꯑꯣꯞꯁꯟ ꯑꯣꯞꯁꯟ ꯃꯔꯤ ꯂꯩꯒꯅꯤ ꯅꯪꯒꯤꯗꯃꯛꯇ ꯃꯔꯤ ꯂꯩꯌꯦꯅ ꯑꯗꯨꯗꯗꯤ ꯁꯣꯏꯗꯅ ꯀꯩꯅꯣ ꯇꯧꯒꯅꯤ ꯑꯗꯨ ꯀꯣ ꯅꯨꯄꯤ ꯅꯨꯄꯤ ꯄꯣꯛꯄꯁꯤ ꯀꯩꯅꯣꯅꯦ
ꯑꯪ ꯐꯣꯔ ꯑꯦꯛꯖꯥꯝꯄꯜ ꯅꯪꯅ ꯅꯨꯄꯤ ꯑꯗꯨꯝ ꯄꯣꯛꯂꯛꯈ꯭ꯔꯗꯤ ꯄꯥꯗꯒꯤꯅꯦꯕ ꯀꯩꯅꯣ ꯂꯩꯕꯁꯦ ꯅꯨꯄꯤ ꯑꯗꯨꯝ ꯄꯣꯛꯄꯁꯦꯀꯣ ꯅꯨꯄꯥ ꯄꯥꯈꯣꯏꯒꯤ ꯋꯥꯏ ꯀ꯭ꯔꯣꯃꯣꯖꯣꯝꯁꯇꯨ ꯂꯦꯁ ꯑꯣꯏꯌꯦ ꯍꯥꯏꯔꯗꯤ ꯑꯗꯨꯝ ꯎꯄꯥꯏ ꯂꯩꯇꯦꯕ ꯨꯑꯗꯨ ꯅꯨꯄꯤ ꯄꯣꯛꯄꯗꯨ ꯅꯪꯒꯤ ꯄ꯭ꯔꯣꯕ꯭ꯂꯦꯝ ꯅꯠꯇꯦ ꯅꯨꯄꯥꯔꯣꯝꯗꯒꯤꯅꯦꯕ ꯑꯩꯈꯣꯏ ꯅꯨꯄꯤꯖꯤꯗꯤ ꯖꯁ ꯑꯩꯈꯣꯏꯒꯤ ꯋꯦꯌꯔ ꯖꯁ ꯀꯔꯤ ꯍꯥꯏꯁꯤꯔꯥ ꯃꯐꯝ ꯑꯉꯥꯡꯒꯤ ꯌꯣꯛꯐꯝ ꯑꯩꯈꯣꯏꯅ ꯑꯗꯨꯝ ꯄꯤꯕ ꯋꯥꯗꯅꯦꯕ ꯑꯗꯨꯕꯨ ꯅꯨꯄꯤ ꯄꯣꯛꯁꯦ ꯅꯨꯄꯥ ꯄꯣꯛꯁꯦ ꯍꯥꯏꯕꯁꯤ ꯅꯨꯄꯥꯉꯣꯟꯗꯒꯤ ꯂꯩꯌꯦꯕꯀꯣ
ꯑꯥ ꯍꯣꯏ
ꯃꯤ ꯈꯔꯗꯤ ꯅꯨꯄꯤꯕꯨ ꯕ꯭ꯂꯦꯝ ꯇꯧꯕꯁꯨ ꯌꯥꯝ ꯌꯥꯎꯕꯅꯦ ꯅꯪꯗꯤ ꯅꯨꯄꯥ ꯄꯣꯛꯄ ꯉꯝꯗꯦ ꯅꯨꯄꯤ ꯈꯛꯇꯅꯦ ꯍꯥꯏꯅꯀꯣ ꯂꯩꯌꯦ ꯑꯗꯨ ꯑꯩꯈꯣꯏꯒꯤ ꯑꯗꯨ ꯑꯩꯈꯣꯏꯒꯤ ꯐꯣꯜ ꯅꯠꯇꯦ ꯑꯗꯨꯗꯤ ꯅꯨꯄꯥꯒꯤꯅꯦ ꯑꯗꯨꯗꯤ
ꯎꯝ ꯕ꯭ꯂꯦꯝ ꯇꯧꯔꯤꯗꯤ ꯑꯩꯈꯣꯏꯁꯨ ꯕ꯭ꯂꯦꯝ
ꯑꯥ ꯑꯩꯈꯣꯏ ꯏꯅꯣꯁꯦꯟ ꯑꯣꯏꯕ ꯑꯩꯈꯣꯏꯅ ꯐ꯭ꯔꯤ ꯑꯣꯐ ꯀꯣꯁ ꯑꯉꯥꯡꯒꯤ ꯌꯣꯛꯄ ꯃꯐꯝ ꯄꯤꯕꯗꯣ ꯑꯩꯈꯣꯏꯕꯨ ꯑꯃꯨꯛꯀ ꯇꯧꯕꯅꯤꯅꯦ ꯎꯄꯥꯏ ꯂꯩ
ꯑꯗꯨ ꯅꯨꯄꯤꯅ ꯑꯍꯥꯟꯕ ꯑꯣꯏꯔꯁꯨ ꯌꯥꯝ ꯐꯩꯀꯣ ꯏꯃꯥꯒ ꯑꯗꯨꯝ ꯐ꯭ꯔꯦꯟ ꯑꯣꯏꯅ ꯆꯠꯄꯗꯣ ꯎꯕꯗ ꯌꯥꯝ ꯅꯨꯡꯁꯤꯌꯦꯕ
ꯅꯨꯄꯤ ꯑꯍꯥꯟꯕ ꯄꯣꯛꯄꯁꯤꯀꯣ ꯅꯪꯒꯤ ꯊꯕꯛ ꯈꯤ ꯇꯪꯗ ꯑꯣꯏꯔꯁꯨ ꯌꯥꯝ ꯄꯥꯡꯕꯤꯕꯅꯦ
ꯑꯥ
ꯏꯆꯥꯅꯨꯄꯤ ꯑꯗꯨꯗ ꯂꯩꯕ ꯄꯣꯠꯇꯨ ꯄꯨꯔꯛꯑꯣ ꯅꯠꯇ꯭ꯔꯒ ꯑꯁꯤꯁꯦ ꯁꯅꯥꯄꯣꯠ ꯃꯌꯥꯝ ꯇꯥꯕꯁꯦ ꯈꯨꯟꯒꯠꯂꯣ ꯍꯥꯏꯔꯁꯨꯀꯣ
ꯍꯣꯏ
ꯐꯤ ꯃꯆꯥꯗꯤ ꯌꯥꯝꯅ ꯌꯥꯝ ꯂꯥꯏꯅ ꯌꯥꯝꯅ ꯑꯩꯈꯣꯏꯅ ꯍꯥꯏꯕꯁꯨ ꯑꯗꯨꯝ ꯇꯧꯕꯅꯤ ꯑꯗꯣ ꯅꯨꯄꯥ ꯅꯨꯄꯥ ꯃꯆꯥꯕꯨꯗꯤ ꯁꯦ ꯁꯦ ꯅꯪꯅ ꯁꯥꯟꯅꯕ ꯄꯣꯠ ꯃꯌꯥꯝ ꯇꯥꯕꯗꯣ ꯈꯨꯟꯒꯠꯂꯣ ꯍꯥꯏꯔꯁꯨ ꯑꯗꯨꯝ ꯈꯨꯟꯒꯠꯅꯤꯡꯕꯒꯨꯝ ꯈꯨꯟꯒꯠꯅꯤꯡꯗꯕꯒꯨꯝ ꯀꯣ ꯑꯗꯨꯝ ꯇꯧꯔꯒ ꯇꯧꯕꯅꯦ ꯍꯧꯖꯤꯛ ꯑꯩꯒꯤ ꯏꯆꯥꯅꯨꯄꯤꯒ ꯏꯆꯥ ꯅꯨꯨꯄꯥꯗꯨꯁꯨꯅꯦ ꯏꯆꯥ ꯅꯨꯄꯥꯗꯨ ꯑꯩꯅ ꯋꯥꯏ ꯁꯤꯠꯂꯣ ꯅꯪꯒꯤ ꯄ꯭ꯂꯦꯠ ꯆꯥꯛ ꯆꯥꯕ ꯂꯣꯏꯕꯗ ꯅꯪꯒꯤ ꯄ꯭ꯂꯦꯠ ꯈꯛ ꯇꯪꯁꯨ ꯐꯦꯡꯉꯣ ꯍꯥꯏꯕꯗ ꯑꯦ ꯅꯨꯡꯇꯤꯒꯤ ꯑꯩꯅ ꯍꯥꯏꯗ꯭ꯔꯤꯐꯥꯎ ꯇꯧꯔꯣꯏ ꯃꯥꯁꯤꯀꯣ ꯑꯩꯈꯣꯏꯅ ꯑꯥ ꯂꯩꯔꯤ ꯀꯥꯟꯗ ꯑꯗꯨ ꯑꯩꯒꯤ ꯢ ꯏꯆꯥꯅꯨꯄꯤꯁꯤꯗꯤ ꯄ꯭ꯂꯦꯠꯇꯣ ꯐꯦꯡꯗ꯭ꯔꯒ ꯊꯝꯃ꯭ꯔꯁꯨ ꯃꯥꯅ ꯂꯣꯏꯅ ꯐꯦꯡꯗꯣꯛꯀꯅꯤ ꯐꯦꯡꯕ ꯍꯩꯕ꯭ꯔꯥ ꯍꯩꯇꯕ꯭ꯔꯥ ꯑꯩꯅ ꯍꯥꯏꯗ꯭ꯔꯤꯉꯩꯗꯁꯨ ꯃꯥꯅ ꯏꯁꯇꯨꯜ ꯑꯃ ꯊꯝꯔꯒ ꯂꯦꯞꯂꯒ ꯀꯣ
ꯍꯣꯏ
ꯁꯤꯗ ꯅꯠꯇꯕ ꯑꯥꯗ ꯑꯩꯈꯣꯏꯅ ꯂꯩꯔꯤ ꯀꯥꯟ ꯃꯇꯝꯗꯨꯗꯀꯣ ꯑꯗꯨꯝ ꯇꯧꯒꯅꯤ ꯃꯥꯁꯦ ꯑꯗꯨꯒꯤ ꯑꯩꯅ ꯑꯁ ꯏꯪꯉꯦ ꯏꯪꯉꯦ ꯅꯪ ꯇꯧꯔꯅꯨ ꯉꯁꯤꯗꯤꯀꯣ ꯑꯩꯅ ꯇꯧꯒꯦ ꯍꯥꯏꯅ ꯑꯗꯨꯝ ꯇꯧꯔꯒꯀꯣ ꯇꯧꯕꯅꯦ ꯑꯗꯨꯅ ꯅꯨꯄꯤꯅ ꯑꯍꯥꯟꯕ ꯄꯣꯛꯄꯗꯤ ꯃꯃꯥꯒꯤꯗꯃꯛꯇꯤ ꯌꯥꯝꯅꯀꯣ
ꯍꯣꯏ
ꯅ ꯀꯔꯤ ꯍꯥꯏꯁꯤꯔꯥ ꯊꯕꯛ ꯌꯥꯝ ꯄꯥꯝꯕꯤꯕꯅꯦ ꯑꯗꯨꯅ
ꯍꯣꯏ ꯅꯪꯅ ꯍꯥꯏꯕꯗꯨ ꯌꯥꯝ ꯆꯨꯝꯕ ꯃꯥꯜꯂꯦ ꯌꯥꯝ ꯀꯔꯤꯅꯣ ꯈꯦꯠꯅꯕ ꯂꯩꯕ ꯃꯥꯜꯂꯦꯀꯣ ꯅꯨꯄꯤꯒ ꯅꯨꯄꯥꯁꯦ
ꯍꯣꯏ ꯑꯗꯣ ꯃꯤ ꯈꯔꯅ ꯍꯥꯏꯕꯗꯤ ꯅꯨꯄꯥ ꯍꯥꯟꯅ ꯄꯣꯛꯄꯁꯤ ꯇꯦꯟꯁꯟꯗꯤ ꯂꯩꯇ꯭ꯔꯦ ꯍꯥꯏꯕꯗꯤ ꯑꯣ ꯑꯩꯈꯣꯏ ꯅꯨꯄꯥ ꯂꯩꯇꯦ ꯍꯥꯏꯕꯒꯤ ꯑꯃꯗꯤ ꯂꯩꯇ꯭ꯔꯦꯅ ꯑꯗꯨ ꯅꯨꯄꯤ ꯍꯥꯟꯅ ꯅꯨꯄꯤ ꯍꯥꯟꯅ ꯄꯣꯛꯔꯗꯤ ꯑꯁ ꯅꯦꯛꯁꯨ ꯑꯃꯒ ꯅꯨꯄꯤ ꯄꯣꯛꯔꯗꯤ ꯀꯔꯤ ꯇꯧꯒꯦꯔꯥ ꯍꯥꯏꯅ ꯈꯟꯕꯁꯨ ꯂꯩꯌꯦꯗꯅ ꯑꯗꯨ ꯅꯨꯄꯥ ꯍꯥꯟꯅ ꯄꯣꯛꯂꯗꯤ ꯑꯗꯨꯒꯨꯝꯕ ꯇꯦꯟꯁꯟꯗꯤ ꯂꯩꯇ꯭ꯔꯦ ꯑꯗꯨꯒ ꯃꯤ ꯈ꯭ꯔ ꯈꯏꯕꯗꯤ ꯀꯔꯤꯔꯥ ꯅꯨꯄꯥ ꯍꯥꯟꯅ ꯊꯕꯛ ꯇꯧꯔꯗꯤ ꯑ ꯑ ꯅꯨꯄꯥ ꯍꯟꯅꯥ ꯄꯣꯛꯂꯗꯤ ꯅꯨꯄꯥꯅ ꯍꯥꯟꯅ ꯊꯕꯛ ꯇꯧꯔꯒ ꯃꯆꯤꯟ ꯃꯅꯥꯎꯁꯤꯡꯁꯨ ꯌꯦꯡꯉꯦ ꯍꯥꯏꯕꯁꯨ ꯂꯩꯕ ꯀꯣ ꯑꯃ ꯑꯃꯒꯤ ꯂꯣꯏꯅ ꯄꯣꯏꯟꯁ ꯂꯣꯏꯅ ꯑꯃ ꯑꯃ ꯆꯨꯝꯕ ꯂꯩꯕꯅꯤ ꯃꯣꯏ ꯂꯣꯏꯅꯒꯤꯀꯣ ꯑꯗꯨꯒꯤ ꯑꯗꯨꯝ ꯑꯃ ꯄꯣꯛꯔꯁꯨ ꯑꯃ ꯄꯣꯛꯔꯁꯨ ꯑꯗꯨꯝ ꯐꯩꯌꯦꯗꯥ
ꯍꯣꯏ ꯎꯝ ꯑꯩꯒꯤꯁꯨꯅꯦ ꯑꯗꯨ ꯃꯣꯏꯅꯗꯤ ꯍꯣꯏ ꯌꯥꯏ ꯍꯥꯏꯕꯗꯤ ꯍꯥꯏꯌꯦ ꯃꯣꯏꯁꯨ ꯀꯣ ꯑꯗꯨ ꯑꯣꯏꯔꯁꯨ ꯁꯨ ꯑꯩꯕ꯭ꯔꯥ
ꯅꯍꯥꯟ ꯀꯩꯅꯣ ꯌꯦꯡꯕꯗ ꯅꯪ ꯅꯨꯄꯤꯔ ꯅꯨꯄꯥꯔ ꯍꯪꯗꯕ꯭ꯔꯥ ꯅꯍꯥꯟ ꯌꯦꯡꯕ ꯆꯠꯄꯗ ꯑꯣ ꯑꯣ ꯑꯣ
ꯀ ꯑꯗꯨ ꯅꯨꯄꯤꯗꯣ ꯁꯈꯤ ꯃꯥꯟꯕꯒꯤ
ꯑꯣ ꯃꯣꯏ ꯑꯦ ꯃꯣꯏ ꯒꯣꯕꯔꯃꯦꯟꯗꯗꯤꯀꯣ ꯑꯗꯨꯒꯨꯝꯕ ꯃꯐꯝꯗꯨꯗꯤ ꯀꯩꯅꯣ ꯇꯧꯕꯅꯤ ꯈꯔ ꯋꯥꯗꯣ ꯀꯟꯕꯅꯤ
ꯍꯣꯏ
ꯑꯩꯈꯣꯏꯅ ꯄ꯭ꯔꯥꯏꯚꯦꯠꯀꯨꯝꯕ ꯆꯠꯂꯗꯤ ꯃꯣꯏ ꯑꯗꯨꯝ ꯈꯔ ꯐꯖꯅꯀꯣ
ꯎꯝ ꯑꯩ ꯈꯪꯁꯨ ꯈꯪꯅꯤꯡꯗ꯭ꯔꯦ ꯑꯃ ꯑꯩꯅꯒ ꯅꯨꯄꯤꯅꯤ ꯅꯨꯄꯥꯅꯤ ꯈꯥꯡꯕ ꯃꯇꯝꯗꯗꯤ ꯀꯣ ꯅꯨꯄꯤꯅꯤ ꯑꯣꯏꯔꯗꯤ ꯃꯣꯏꯗꯣ ꯀꯔꯤꯅꯣ ꯇꯦꯟꯁꯟ ꯂꯩꯒꯦꯔꯅ ꯑꯩ ꯈꯪꯕ
ꯑꯣ ꯀꯥꯏꯗꯦ ꯇ ꯐꯔꯁ ꯕꯦꯕꯤꯗꯤ ꯀꯥꯏꯗꯦꯗ ꯅꯨꯄꯤ ꯄꯣꯛꯑꯁꯨ ꯅꯨꯄꯥ ꯄꯣꯛꯔꯁꯨ ꯀꯥꯏꯗꯦꯗ ꯏꯠꯁ ꯑꯣꯀꯦ ꯅꯪ ꯁꯤꯅ ꯂꯥꯁꯅꯦ ꯍꯥꯏꯕꯁꯨ ꯁꯨ ꯅꯠꯇꯦꯕ ꯅꯪ ꯌꯥꯝ ꯂꯩꯔꯤꯅꯀꯣ ꯃꯇꯝꯁꯨ
ꯍꯣꯏ
ꯀꯥꯏꯗ
ꯅꯣꯔꯃꯦꯜ ꯑꯣꯏꯅ ꯑꯁ ꯏꯁꯣꯔꯅ ꯅꯨꯡꯁꯤꯕꯤꯔꯒ ꯅꯣꯔꯃꯦꯜ ꯑꯣꯏꯅ ꯄꯣꯛꯂꯗꯤꯀꯣ
ꯎꯝ
ꯋꯥ ꯋꯥꯅꯤꯡꯉꯥꯏ ꯂꯩꯇꯦ ꯑꯁ ꯅꯣꯔꯃꯦꯜ ꯅꯠꯇ꯭ꯔꯒ ꯅꯨꯄꯤ ꯄꯣꯛꯈ꯭ꯔꯗꯤ ꯑꯁ ꯑꯩꯈꯣꯏꯒꯤ ꯌꯨꯝꯁꯦ ꯀꯔꯤꯅꯣ ꯃꯣꯏꯁꯦ ꯌꯥꯝ ꯇꯦꯟꯁꯟ ꯂꯩꯒꯅꯦꯕ ꯑꯩꯉꯣꯟꯗꯒꯤ ꯍꯦꯟꯅ ꯂꯩꯒꯅꯤ ꯃꯣꯏꯅ ꯑꯗꯨ ꯅꯨꯡꯁꯤꯁꯨ ꯅꯨꯡꯁꯤꯕ ꯑꯩꯒꯤ ꯃꯥꯗꯔ ꯏꯟꯂꯣꯁꯨ ꯌꯥꯝ ꯑꯍꯟ ꯑꯣꯏꯈ꯭ꯔꯦꯅꯀꯣ ꯑꯗꯨꯃꯁ ꯁꯦ ꯅꯨꯄꯥ ꯌꯥꯝ ꯄꯥꯝꯃꯟꯕ
ꯑꯣ ꯑꯣ
ꯄꯣꯛꯇ꯭ꯔꯗꯤ ꯃꯥꯕꯨ ꯅꯨꯡꯁꯤꯁꯨ ꯅꯨꯡꯁꯤꯌꯦ ꯃꯥꯗꯤ ꯖꯦꯅꯦꯔꯦꯁꯟꯗ ꯑꯗꯨꯝ ꯈꯟꯕꯒꯤꯀꯣ ꯃꯣꯏꯒꯤ ꯃꯥꯏꯟꯁꯦꯠꯇꯣ ꯑꯩꯈꯣꯏꯅ ꯇꯧꯕ ꯉꯝꯅꯤ ꯖꯦꯅꯔꯦꯁꯟ ꯂꯩꯒꯗꯕꯅꯦ ꯎꯝ
ꯅꯪ ꯇꯦꯟꯁꯟ ꯂꯧꯕꯅꯨ ꯍꯧꯖꯤꯛ ꯑꯗꯨꯒꯨꯝꯕꯗꯨꯣ ꯇꯦꯟꯁꯟ ꯂꯧꯕ ꯌꯥꯗꯦ ꯑ ꯌꯥꯝ ꯂꯥꯏꯠ ꯑꯣꯏꯅ ꯂꯩꯒꯗꯕꯅꯤ ꯍꯥꯏꯗꯤ ꯄ꯭ꯔꯦꯁꯔ ꯂꯩꯔꯗꯤ ꯐꯠꯇꯦꯕ ꯑꯉꯥꯡꯒꯤꯁꯨ ꯀꯣ
ꯍꯣꯏ ꯍꯣꯏ
ꯈꯟꯒꯅꯨ ꯑꯃ ꯑꯣꯏ ꯑꯃ ꯑꯣꯏꯔꯁꯨ ꯑꯃ ꯑꯣꯏꯔꯁꯨ ꯀꯩꯅꯣ ꯐꯕ ꯂꯥꯛꯀꯅꯤꯗ ꯏꯁꯣꯔꯅ ꯈ꯭ꯋꯥꯏꯗꯒꯤ ꯑꯪ ꯏꯁꯣꯔꯅ ꯑꯁꯤꯅ ꯕꯦꯁꯅꯦ ꯅꯪꯒꯤ ꯅꯨꯄꯥꯅ ꯕꯦꯁꯅꯤ ꯍꯥꯏꯔꯁꯨ ꯅꯨꯄꯥ ꯊꯣꯛꯀꯅꯤꯍ‌ꯦ ꯐꯥꯔꯁꯇꯤ ꯅꯨꯄꯤꯅ ꯅꯪꯒꯤꯗꯃꯛꯇ ꯑꯁꯤꯅ ꯕꯦꯁꯅꯦ ꯍꯥꯏꯔꯁꯨ ꯑꯗꯨꯝ ꯊ‌ꯣꯔꯛꯀꯅꯤ ꯀꯣ
ꯍꯣꯏ ꯍꯣꯏ ꯑꯗꯨꯅꯤ ꯍꯣꯏ ꯍꯣꯏ
ꯀꯥꯏꯗꯦꯗ
ꯆꯨꯝꯃꯦ ꯆꯨꯝꯃꯦ
ꯎꯝ ꯄꯣꯠ ꯆꯩꯗꯤ ꯂꯧꯅ ꯂꯣꯏꯕ ꯁꯨꯔꯕ꯭ꯔꯣ ꯂꯧꯕ
ꯑ ꯑꯃꯗꯣ ꯁꯨꯗ꯭ꯔꯤꯌꯦ
ꯑꯣ ꯑꯣ ꯑꯣ ꯐꯤ ꯀꯣ ꯄꯨꯅꯉꯥꯏꯗ‌ꯣ ꯀꯣ